ꯍꯜꯂꯣ
ꯑꯧ ꯇꯥꯏꯌꯦ ꯀꯩꯗꯧꯔꯝꯃꯤꯅꯣ
ꯑꯦ ꯁꯨꯝ ꯅꯪꯉꯣꯟꯗ ꯐꯣꯟ ꯇꯧꯔꯛꯀꯦꯅ ꯇꯧꯔꯛꯏꯅꯤꯅꯦꯍꯦ
ꯑꯣ ꯉꯁꯤ ꯅꯣꯡꯃꯗꯤ ꯀꯃꯥꯏ ꯀꯃꯥꯏ ꯇꯧꯔꯒ ꯍꯧꯒ꯭ꯔꯕ
ꯑꯁ ꯉꯔꯥꯡꯗꯣ ꯊꯕꯛ ꯆꯠꯊꯣꯛꯎꯕꯒꯤ ꯑꯍꯤꯡ ꯈꯔ ꯊꯦꯡꯉꯦꯅ ꯇꯨꯝꯃꯨꯕꯗ ꯄꯨꯡ ꯃꯥꯄꯜꯗ ꯍꯧꯒꯠꯂꯛꯑꯦ
ꯎꯝ
ꯑꯗꯒꯤ ꯊꯕꯛ ꯆꯠꯄꯗꯨꯅ ꯂꯣꯏꯗ꯭ꯔꯦ ꯍꯧꯖꯤꯛ ꯈꯛꯇ ꯍꯜꯂꯛꯏ ꯊꯕꯛ ꯍꯥꯏꯕꯨ ꯐꯖꯅ ꯆꯤꯜꯂꯦ ꯀꯣꯏꯕ ꯆꯠ ꯀꯣꯏꯕ ꯆꯠꯄꯥꯕꯨꯗꯤ ꯅꯠ ꯅꯠꯇꯦꯕꯨ ꯊꯕꯛꯁꯦ ꯑꯌꯨꯛꯀꯤ ꯆꯥꯛ ꯆꯥꯊꯣꯛꯑꯦ ꯑꯗꯨꯗꯒꯤꯗꯤ ꯐꯤꯔꯣꯝ ꯀꯩꯀꯥ ꯈꯔ ꯁꯨꯗꯣꯛꯑꯝꯃꯦ ꯑꯗꯥꯒꯤꯗꯤ ꯂꯨꯍꯣꯡꯕꯒꯤ ꯀꯔꯤꯒꯤ ꯊꯕꯛ ꯑꯃꯨꯛ ꯆꯠꯄꯗ ꯕꯥꯠ ꯇꯣꯟ ꯅꯨꯡꯇꯣꯟ ꯅꯝꯕ ꯆꯠꯄꯗ ꯊꯦꯡꯒ꯭ꯌꯦ ꯑꯥꯗꯨ ꯂꫭꯏꯔꯒꯥ ꯕꯥꯇꫭꯟ ꯑꯃꯨꯛ ꯊꯤꯜꯂꯝꯃꯦ
ꯑꯣ
ꯑꯗꯨ ꯂꯣꯏꯔꯒ ꯑꯉꯥꯡ ꯇꯨꯏꯁꯟ ꯑꯃꯨꯛ ꯇꯧꯔꯨꯔꯦ
ꯑꫭ ꯑꯗꯣ ꯀꯩꯅꯣꯝꯇ ꯍꯪꯒꯦꯅꯦ ꯑ ꯀꯩꯅꯣꯖꯦ ꯑꯈꯣꯏꯒꯤ ꯑ ꯃꯩꯇꯩꯒꯤ ꯂꯨꯍꯣꯡꯕꯖꯦ
ꯑꯥ
ꯍꯥꯏꯗꯤ ꯅꯨꯄꯥ ꯅꯨꯄꯤꯁꯦ ꯃꯁꯥ ꯌꯥꯅꯔꯒ ꯆꯦꯟꯕ ꯍꯥꯏꯕ ꯑꯃ ꯂꯩꯔꯦꯗꯅ
ꯑꯥ
ꯑ ꯑꯗꯨ ꯅꯠꯇꯕ ꯃꯣꯏꯒꯤ ꯏꯃꯨꯡ ꯃꯅꯨꯡ ꯌꯥꯅꯔꯒ ꯃꯥꯡꯒꯣꯟ ꯀꯥꯕ ꯍꯥꯏꯕ꯭ꯔꯥ ꯑꯗꯣ ꯁꯤꯁꯦ ꯈꯪꯗꯕꯗꯣ ꯍꯥꯏꯐꯦꯠꯇ ꯑꯝꯇ ꯍꯥꯏꯔꯛꯎ
ꯑꯩꯈꯣꯏꯒꯤ ꯀꯩꯅꯣꯖꯦ ꯑ ꯑꯈꯣꯏ ꯃꯅꯤꯄꯨꯔꯒꯤ ꯉꯜꯂꯤꯉꯩ ꯃꯇꯝꯗ ꯂꯨꯍꯣꯡꯕꯁꯦ ꯃꯩꯇꯩꯒꯤ ꯑꯣꯏꯅꯗꯤ ꯆꯦꯟ ꯆꯣꯡꯕꯁꯦ ꯇꯧꯅꯔꯝꯗꯦꯕ ꯂꯥꯏ ꯍꯥꯛꯇꯣꯛꯇꯒꯤ ꯑꯩꯈꯣꯏ ꯃꯁꯤꯁ ꯂꯥꯏ ꯍꯛ ꯍꯥꯛꯇꯛꯇꯒꯤ ꯑꯩꯈꯣꯏꯒꯤ ꯄꯥꯟꯊꯣꯏꯕꯤ ꯈꯨꯡꯒꯨꯜ ꯀꯧꯕ ꯄꯨꯌꯥ ꯑꯃ ꯂꯩꯌꯦꯕꯀꯣ ꯑꯗꯨꯗꯐꯥꯎ ꯇ ꯑꯩꯈꯣꯏꯒꯤ ꯄꯥꯟꯊꯣꯏꯕꯤꯁꯦ ꯁꯤꯒꯤꯅ ꯑꯩꯈꯣꯏꯒꯤ ꯀꯩꯅꯣꯒꯤ ꯈꯥꯕ ꯉꯥꯟꯕꯒꯤ ꯁꯥꯒꯩꯗꯨꯗ ꯃꯌꯨꯝ ꯄꯥꯟꯗꯣꯏꯅꯦꯕꯀꯣ
ꯑꯣ
ꯊꯥꯕ ꯉꯥꯟꯕꯒꯤ ꯁꯥꯒꯩꯁꯤꯗ ꯃꯌꯨꯝ ꯄꯥꯟꯕ ꯃꯇꯝꯁꯤꯗ ꯄꯥꯟꯊꯣꯏꯕꯤ ꯍꯥꯏ ꯂꯥꯛꯄꯁꯦ ꯑꯗꯣ ꯀꯩꯅꯣ ꯃꯌꯥꯝ ꯑꯃ ꯂꯥꯏ ꯑꯐꯥꯎ ꯑꯐꯥꯎꯕ ꯑꯗꯨꯗꯒꯤ ꯅꯤꯡꯊꯧ ꯑꯐꯥꯎ ꯑꯐꯥꯎꯕ ꯃꯌꯥꯝ ꯑꯃ ꯄꯥꯟꯊꯣꯏꯕꯤꯁꯦ ꯍꯥꯏꯕ ꯂꯥꯛ
ꯑꯣ
ꯑꯗꯨꯗꯒꯤꯗꯤ ꯄꯥꯟꯊꯣꯏꯕꯤꯁꯤꯅ ꯀꯩꯗꯧ ꯀꯩꯗꯧꯒꯦꯗ ꯑꯩꯕꯨ ꯁꯥꯒꯩꯗꯨꯒꯤ ꯃꯔꯨ ꯑꯣꯏꯒꯦ ꯍꯥꯏꯔꯗꯤ ꯗꯤ ꯑꯩꯅ ꯋꯥꯍꯪ ꯈꯔ ꯍꯪꯒꯅꯤ ꯀꯣ ꯑꯩ ꯋꯥ ꯈꯔ ꯍꯥꯏꯒꯅꯤ ꯃꯗꯨ ꯉꯝꯃꯗꯤ ꯑꯩꯅꯒ ꯂꯨ ꯑꯩꯅ ꯂꯨꯍꯣꯡꯕꯒꯤ ꯑꯌꯥꯕꯗꯣ ꯄꯤꯒꯅꯤ ꯍꯥꯏꯗꯅ ꯋꯥꯔꯤ ꯂꯩꯌꯦꯕ
ꯑꯣ ꯀꯩꯀꯩ ꯀꯩꯅꯣ ꯇꯧꯁꯦ ꯀꯩꯅꯣꯁꯦ ꯋꯥꯍꯪꯗꯨ ꯋꯥꯍꯪꯗꯨꯗꯤ ꯈꯪꯕ꯭ꯔꯣ
ꯋꯥꯍꯪꯁꯦ ꯑꯩ ꯍꯥꯏꯔꯛꯀꯦꯕ ꯀꯔꯤ ꯅꯤꯡꯊꯧ ꯃꯆꯥ ꯑꯐꯥꯎ ꯑꯐꯥꯎ ꯃꯌꯥꯝ ꯂꯥꯛꯑꯝꯃꯦ ꯍꯌꯦꯡ ꯑꯩꯒꯤ ꯂꯨꯍꯣꯡꯕ ꯃꯇꯝꯗ ꯂꯨꯍꯣꯡꯕ ꯂꯥꯛꯄꯗ ꯑꯩꯈꯣꯏꯒꯤ ꯂꯥꯜꯂꯛꯀꯗꯧꯕ ꯊꯣꯡꯗꯣ
ꯑ
ꯑꯗꯨꯐꯧ ꯑꯗꯨꯁꯦ ꯀꯩꯗꯧꯋꯤ ꯌꯣꯠꯅ ꯁꯥꯕ ꯉꯝꯒꯗ꯭ꯔꯥ ꯀꯥꯏꯅꯀꯣ ꯑꯗꯩ ꯑꯋꯄꯣꯠ ꯁꯤ ꯄꯣꯔꯛꯄꯗ ꯑꯩꯅ ꯑꯎꯡ ꯄꯣꯠꯁꯤ ꯄꯣꯔꯛꯄꯗ ꯅꯪꯒꯤ ꯌꯨꯝꯊꯣꯡ ꯈꯨꯗꯤꯡꯗ ꯁꯤꯒꯤ ꯀ ꯀꯥꯡꯈꯟ ꯌꯨꯝ ꯁꯥꯕ ꯀ ꯃꯌꯥꯝꯁꯦ ꯌꯨꯝ ꯃꯅꯨꯡꯗ ꯊꯝꯕꯗ ꯍꯧꯖꯂꯣ ꯑꯗꯨ ꯂꯩꯔꯕ꯭ꯔꯥ ꯑꯗꯨꯃꯥꯏꯅ ꯍꯪꯉꯦ ꯑꯗꯣ ꯑꯌꯥꯝꯕꯅ ꯂꯣꯏ ꯂꯩꯇꯕ ꯍꯥꯏꯇꯥꯔꯦ ꯃꯇꯝꯗꯨꯗ ꯈꯥꯕꯒꯤ ꯃꯌꯥꯝꯕ ꯃꯆꯤꯟ ꯃꯅꯥꯎ ꯃꯣꯏ ꯃꯌꯥꯝꯕ ꯂꯩꯌꯦꯕꯀꯣ ꯄꯥꯟꯊꯣꯏꯕꯤꯦ ꯄꯊꯣꯏꯕꯤꯒꯤ ꯃꯆꯤꯟ ꯃꯅꯥꯎꯁꯤꯗ ꯉꯁꯥꯏꯒꯤ ꯈꯥꯕ ꯀꯩꯅꯣ ꯁꯥꯒꯩꯁꯤꯒꯤ ꯅꯤꯡꯊꯧꯁꯦ ꯃꯥꯒꯤ ꯁꯟꯕꯤꯁꯦ ꯃꯆꯤ ꯁꯥꯡꯕ ꯁꯟꯕꯤ ꯑꯃ ꯄꯨꯜꯂꯒ ꯊꯅꯝꯕ
ꯑꯣꯥ
ꯄꯥꯟꯊꯣꯏꯕꯤꯒꯤ ꯃꯌꯥꯝꯕꯁꯤꯅ ꯁꯥꯟꯅꯕ ꯃꯇꯝꯗ ꯁꯟ ꯐꯖꯕ ꯑꯃ ꯂꯩꯔ‌ꯦꯅ‌ꯦ ꯁꯤꯗꯤ ꯍꯥꯏꯗꯨꯅ ꯃꯣꯏꯅ ꯁꯟ ꯀꯤꯔꯝꯃꯤꯕ ꯊꯧꯔꯤꯗꯣ ꯊꯥꯗꯣꯛꯑꯒ ꯁꯥꯟꯅꯔꯨꯕ ꯍꯥꯏꯇꯥ ꯇꯥꯔꯦ ꯈꯪꯍꯩꯗ ꯑꯗꯨꯅ ꯑꯩꯈ‌ꯣꯏ ꯅꯥꯄꯤ ꯑꯁꯣꯡꯕ ꯃꯔꯛꯇ ꯆꯪꯉꯒ ꯃꯥꯡꯈꯔꯦꯕ ꯁꯟꯗꯔꯤꯞ ꯁꯤꯕ ꯐꯪꯗ꯭ꯔꯦ
ꯑ
ꯑꯗꯨꯗꯒꯤ ꯈꯥꯕ ꯅꯤꯡꯊꯧꯁꯦ ꯂꯥꯛꯑꯦ ꯈꯥꯕꯁꯤꯅ ꯑꯩꯒꯤ ꯁꯟꯗꯤ ꯀꯥꯏ ꯂꯩꯒ‌ꯦ ꯍꯥꯏꯕꯗ ꯄꯥꯟꯊꯣꯏꯕꯤꯒꯤ ꯃꯕꯨꯡꯁꯤꯡꯗꯨꯅ ꯑꯦ ꯁꯨꯃꯥꯏ ꯁꯨꯃꯥꯏꯅ ꯑꯩꯈꯣꯏꯅ ꯁꯥꯟꯅꯕꯗ ꯅꯪꯒꯤ ꯁꯟꯗꯣ ꯃꯆꯤ ꯐꯖꯕ ꯁꯟ ꯐꯖꯕꯗꯣ ꯑꯗꯨꯗ ꯑꯩꯈꯣꯏꯅ ꯁꯥꯟꯅꯔꯨꯕꯗ ꯃꯥꯡꯈ꯭ꯔꯦ ꯁꯤꯅꯦꯕ ꯅꯪꯒꯤ ꯁꯟꯁꯦ ꯀꯃꯥꯏꯅ ꯁꯤꯡꯉꯣ ꯍꯥꯏꯕꯅꯣ ꯁꯤꯅꯦꯕ ꯅꯪꯒꯤ ꯁꯟꯒꯤ ꯃꯍꯨꯠꯇ ꯑꯩꯒꯤ ꯏꯆꯟꯅꯨꯄꯤ ꯄꯥꯟꯊꯣꯏꯕꯤ ꯀꯧꯕ ꯂꯩ ꯁꯤ ꯅꯣꯏꯒꯤ ꯁꯥꯒꯩꯒꯤꯗꯤ ꯅꯪꯒꯤ ꯅꯆꯥꯅꯨꯄꯥꯗ ꯂꯨꯍꯣꯡꯕꯤꯔꯣ ꯍꯥꯏꯗꯅ ꯀꯩꯅꯣ ꯇꯧꯔꯦ ꯍꯥꯏ ꯌꯥꯅꯔꯦ ꯑꯗ‌ꯣ ꯑꯩꯒꯤ ꯏꯆꯟꯅꯨꯄꯤꯅ ꯋꯥꯍꯪ ꯈꯔ ꯈꯔ ꯍꯪꯉꯛꯀꯅꯤ ꯃꯁꯤꯒꯤ ꯄꯥꯎꯈꯨꯝꯗ ꯁꯤ ꯁꯤ ꯁꯤ ꯈꯨꯝꯃꯨ ꯍꯥꯏꯗꯨꯅꯀꯣ ꯍꯥꯏꯔꯦ ꯑꯗꯒꯤ ꯈꯥꯕꯒꯤ ꯅꯤꯡꯊꯧꯁꯦ ꯈꯥꯕꯒꯤ ꯅꯤꯡꯊꯧꯁꯤꯒꯤ ꯃꯆꯥꯅꯨꯄꯥ ꯁꯦ ꯃꯦꯅꯨꯇ‌ꯦꯉꯥ ꯀꯧꯋꯦꯕ
ꯑꯣ ꯈꯔꯗꯤ ꯃꯃꯤꯡꯗꯨꯣ ꯀꯔꯤꯕ
ꯃ‌ꯦꯅꯨꯇ‌ꯦꯉꯥ
ꯑꯣ
ꯁꯤꯒꯤ ꯃ‌ꯦꯅꯨꯇꯦꯉꯥ ꯖꯦ ꯁꯤꯖꯤꯅ ꯀꯩꯗꯧꯋꯤ ꯇꯧꯒꯦ ꯍꯥꯏꯕꯗ ꯃꯄꯥꯁꯤꯅ ꯅꯤꯡꯊꯧꯁꯤꯅ ꯂꯥꯛꯑꯦ ꯂꯥꯛꯑꯒ ꯄꯥꯟꯊꯁꯦ ꯍꯥꯏꯕ ꯂꯥꯛꯑꯦ ꯄꯥꯟꯊꯨꯕꯤꯒꯤ ꯋꯥꯍꯪꯗꯣ ꯍꯪꯉꯦ ꯑꯦ ꯄꯤꯕ ꯉꯝꯒꯅꯤ ꯍꯥꯏꯔꯦ ꯑꯗꯨꯗꯤ ꯈꯥꯕꯗꯨ ꯅꯤꯡꯈꯨꯝꯅꯤꯉꯀꯣ ꯈ ꯈꯕꯩ ꯊꯥꯕꯒꯤ ꯁꯥꯒꯩꯁ ꯌꯥꯝ ꯆꯥꯎꯔꯝꯃꯦꯕ ꯃꯇꯝ ꯑꯃꯗꯗꯤ ꯃꯥ ꯑꯗꯨꯅ ꯄꯦ ꯂꯣꯡꯗꯅ ꯍꯥꯏꯅ ꯁꯤꯡꯅꯗꯅ ꯃꯥꯡꯒꯣꯣꯟ ꯀꯥꯗꯅꯀꯣ ꯧ ꯃꯕ ꯇꯨꯃ ꯎ ꯇꯔꯗꯨꯅ ꯁꯤꯒꯤ ꯋꯥꯔꯤꯗꯒꯤ ꯑꯩꯈꯣꯏꯅ ꯈꯪꯕ ꯉꯝꯕꯁꯦ ꯉꯜꯂꯤꯉꯩꯒꯤ ꯃꯇꯝꯁꯤꯗꯅꯦ
ꯑꯝ
ꯑꯩꯈꯣꯏꯒꯤ ꯃꯩꯇꯩꯒꯤ ꯑꯣꯏꯕ ꯂꯨꯍꯣꯡꯕ ꯍꯥꯏꯕꯁꯤꯗ ꯀꯩꯗꯧꯋꯤ ꯆꯦꯟ ꯆꯣꯡꯗꯨꯅ ꯑꯝꯇ ꯇꯧꯅꯔꯝꯗꯦꯕ
ꯑꯣꯥ
ꯃꯁꯥ ꯃꯁꯥ ꯑꯄꯥꯝꯕ ꯃꯤꯗꯨꯅꯅꯦ ꯅꯨꯄꯤ ꯃꯩꯗꯨ ꯆꯠꯂꯒ ꯍꯥꯏꯅ ꯁꯨꯅꯗꯨꯅ ꯃꯣꯟ ꯀꯥꯗꯨꯅ ꯁꯤꯒꯤ ꯆꯠꯅꯕꯤꯁꯦ ꯂꯩ ꯀꯝꯃꯦ ꯍꯥꯏꯕ
ꯑꯗꯣ ꯍꯧꯖꯤꯛꯀꯥꯟꯗꯤ ꯑꯃꯨꯛ ꯁꯨꯃꯥꯏꯅ ꯇꯧꯋꯤꯗꯅ ꯍꯥꯏꯗꯤ ꯎꯝ ꯑꯗꯨꯃꯥꯏꯅ ꯊꯥꯅꯒꯤ ꯑꯗꯨꯃꯥꯏꯅ ꯇꯧꯋꯤ ꯍꯧꯖꯤꯛꯀꯥꯟꯗ ꯑꯃꯨꯛ ꯍꯥꯏꯗꯤ ꯃꯥꯡꯒꯣꯏꯣꯟ ꯀꯥꯕ ꯍꯥꯏꯕ ꯑꯃ ꯑꯗꯒꯤꯩꯗꯤ ꯍꯩꯖꯤꯡꯄꯣꯠ ꯍꯥꯏꯕ ꯑꯃ ꯂꯨꯍꯣꯡꯕ ꯍꯥꯏꯕ ꯑꯃ ꯂꯨꯍꯣꯡꯕ ꯂꯣꯏꯔ ꯆꯥꯛꯀꯧꯕ ꯍꯥꯏꯕ ꯑꯃ ꯁꯨꯃꯥꯏꯅ ꯂꯩꯁꯤꯅ ꯅ ꯂꯍꯒ ꯂꯣꯏꯔ ꯆꯥꯛꯀꯧ ꯂꯣꯏꯔꯒ ꯊꯥ ꯐꯥꯕꯒꯤ ꯆꯠꯅꯕ ꯍꯥꯏꯕ ꯑꯃꯁꯝꯨ ꯂꯩ ꯃꯥꯜꯂꯦꯕ ꯍꯥꯏꯗꯤ ꯁꯤꯁꯦ ꯍꯥꯏꯗꯤ ꯀꯔꯝꯕ ꯃꯇꯝꯗ ꯆꯠꯅꯔꯛꯏꯅꯣ ꯑꯗꯨꯗꯤ ꯈꯪꯕ꯭ꯔꯥ ꯅꯠꯇ꯭ꯔꯒ ꯀꯃꯥꯏ ꯀꯃꯥꯏꯅ ꯇꯧꯔꯛꯄꯗꯒꯤ ꯑꯑꯣꯟꯕꯁꯦ ꯂꯥꯛꯏꯅꯣ
ꯑꯗꯨꯒꯤ ꯃꯥꯡꯒꯣꯟ ꯀꯥꯕ ꯃꯥꯡꯒꯣꯟ ꯀꯥꯕꯁꯤꯗꯤ ꯉꯜꯂꯤꯉꯩ ꯆ ꯍꯥꯏꯔꯦ ꯁꯥꯒꯅ ꯄꯥꯝꯕ ꯃ ꯀꯣꯝꯕ ꯆꯥꯖꯉ ꯄꯥꯝꯕ ꯄꯥꯡꯣ ꯆꯥꯕꯤꯌꯨ ꯍꯥꯏꯗꯅ ꯆꯠꯄꯗꯣ ꯑꯗꯨꯗꯤ ꯑꯜꯂꯤꯉꯩ ꯗꯒꯤ ꯂꯥꯛꯑꯦ ꯆꯠꯅꯔꯛꯑꯦ ꯑꯗꯨ ꯃꯥꯡꯒꯣꯟ ꯀꯥꯕꯗꯨ ꯆꯠꯅꯔꯅꯤ ꯂꯨꯍꯣꯡꯉꯅꯤꯀꯣ ꯑ ꯃ ꯃꯥꯦ ꯃꯆꯥꯁꯤꯡ ꯂꯨꯍꯣꯡꯂꯤꯕꯁꯤꯡꯗꯣ ꯀꯩꯗꯧꯋꯤ ꯀꯥꯎꯗꯅ ꯃꯔꯤꯗꯣ ꯆꯦꯠꯅ ꯐꯥꯎꯅꯕ ꯍꯥꯏꯗꯅ ꯅꯨꯃꯤꯠ ꯃꯉꯥꯅꯤ ꯁꯨꯕꯀꯣ ꯃꯥꯒꯤ ꯀꯔꯤ ꯀꯔꯤ ꯑꯗꯨꯗꯤ ꯅꯨꯃꯤꯠ ꯃꯉꯥꯅꯤ ꯁꯨꯕꯔꯒꯤ ꯆꯥꯛꯀꯧꯕꯗ ꯄꯤꯔꯤꯕ ꯇꯥꯏꯃꯤꯡꯁꯦ ꯀꯩꯅꯣꯅꯤ ꯍꯥꯏꯗꯗꯤ ꯏꯃ ꯀꯃꯥꯏ ꯀꯃꯥꯏꯅ ꯇꯧꯋꯤ ꯌꯨꯝꯕꯥ ꯂꯣꯟ ꯐꯖꯕ꯭ꯔꯥ ꯍꯥꯏꯕꯅꯆꯤꯡꯕ ꯋꯥꯍꯪꯗꯣ ꯅꯨꯃꯤ ꯃꯉꯥꯅꯤ ꯂꯩꯔꯕ ꯂꯩꯔꯗꯤ ꯌꯨꯝꯗꯨꯗ ꯀꯩꯅꯣ ꯇꯧꯔꯦꯗꯅ ꯑꯩꯈꯣꯏꯅ ꯂꯩꯕꯗ ꯌꯨꯝꯗꯨꯒꯤ ꯆꯠꯅꯕꯤꯗꯤ ꯈꯤꯇꯪ ꯈꯪꯍꯟꯅꯤꯗꯅ ꯑꯗꯨꯒꯨꯝꯕꯅ ꯆꯕꯥ ꯃꯔ ꯈꯤꯇꯪꯗꯣ ꯑꯗꯨꯗꯒꯤ ꯂꯧꯅꯔꯝꯕꯕꯁꯤꯗ ꯌꯥꯏꯅ ꯈꯜꯂꯤ ꯑꯗꯨꯒ ꯊꯥꯛ ꯁꯥꯕꯒꯤ ꯀꯔꯤ ꯀꯔꯥꯁꯤꯗꯤ ꯀꯔꯝꯕ ꯃꯇꯝꯗꯒꯤꯩ ꯆꯠꯅꯔꯛꯄꯅꯣꯗꯤ ꯈꯪꯗ꯭ꯔꯦ
ꯑ
ꯑꯩꯒꯤ ꯀꯩꯅꯣꯁꯦ ꯁꯨꯝ ꯑꯩꯈꯣꯏꯅ ꯈꯟꯕꯗ ꯁꯥꯒꯩ ꯑꯅꯤꯁꯦ ꯁꯤꯒꯤ ꯃꯔꯤ ꯐꯒꯠꯅꯕ ꯅꯨꯡꯁꯤ ꯆꯥꯟꯅꯅ ꯆꯩꯅꯕ ꯍꯥꯏꯗꯤ ꯇꯣꯏꯅ ꯋꯥꯔꯤ ꯋꯥꯇꯥꯏ ꯁꯤꯅ ꯐꯩ ꯁꯤꯅ ꯇꯧꯁꯤ꯭ꯔꯤ ꯁꯤꯅ ꯇꯧꯔꯣꯏꯁꯤ ꯍꯥꯏꯕꯅꯆꯤꯡꯕꯗꯣ ꯃꯗꯨ ꯊꯝꯅꯕꯒꯤꯗꯃꯛꯇ ꯃꯠꯇꯣ ꯐꯨꯠꯕꯣꯜꯗꯤ ꯌꯥꯏꯅ ꯈꯜꯦ
ꯎꯝ ꯀꯩꯅꯣꯁꯦ ꯂꯨꯍꯣꯡꯕꯒꯤ ꯑꯣꯏꯅ ꯑꯩꯈꯣꯏꯒꯤ ꯍꯥꯏꯗꯤ ꯃꯤ ꯃꯌꯥꯝ ꯇꯤꯜꯂꯤꯗꯅ ꯂꯨꯍꯣꯡꯕꯁꯦ ꯁꯤꯒꯤꯁꯦ ꯑ ꯀꯃꯥꯏꯅ ꯃꯥꯏꯗ ꯃꯤ ꯌꯨꯝꯊꯣꯡ ꯈꯨꯗꯤꯡꯒꯤ ꯀꯃꯥꯏꯅ ꯄꯥꯎꯁꯤ ꯄꯤꯔꯤꯅꯣ ꯍꯥꯏꯗꯤ ꯀꯃꯥꯏꯅꯒ ꯄꯤꯅꯔꯤꯕꯖꯥꯠꯅꯣ
ꯑꯗꯨꯒꯤ ꯄꯥꯎ ꯄꯤꯕꯁꯤꯗꯤ ꯍꯧꯖꯤꯛꯇꯤ ꯆꯥꯎꯈꯠꯂꯛꯄꯒꯤ ꯃꯈꯜ ꯑꯃ ꯂꯩꯈ꯭ꯔꯦꯀꯣ ꯑꯜꯂꯤꯉꯒꯤ ꯑꯩꯈꯣꯏꯒꯤ ꯃꯤ ꯌꯥꯝꯅ ꯂꯩꯅꯗ꯭ꯔꯤꯉꯩ ꯃꯇꯝꯗꯗꯤ ꯊꯕꯛ ꯑꯃ ꯇꯧꯕꯗ ꯊꯧꯗꯣꯋꯥꯠ ꯄꯨ ꯄꯨꯟꯅ ꯄꯨꯟꯅ ꯆꯤꯡꯃꯤꯟꯅꯕꯗꯨ ꯃꯤꯟꯅꯔꯝꯃꯦꯕ ꯑꯩꯈꯣꯏꯁꯦ ꯃꯤ ꯌꯥꯝꯗ꯭ꯉꯩ ꯃꯇꯝꯗꯗꯤ ꯍꯤꯡꯕꯗ ꯃꯤꯑꯣꯏꯕꯁꯦ ꯃꯊꯟꯇ ꯈꯛꯇ ꯍꯤꯡꯕ ꯌꯥꯗꯦꯗꯅ ꯒ꯭ꯔꯨꯞꯔꯤꯟ ꯒ꯭ꯔꯨꯞ ꯄꯔꯤꯡ ꯑꯣꯏꯅ ꯈꯣꯏ ꯏꯄꯥꯎꯄ ꯃꯔꯝ ꯏ ꯀꯩꯅꯣ ꯀꯥꯡꯂꯨꯞ ꯀꯥꯡꯂꯨꯞ ꯑ ꯃꯥꯄꯟꯅ ꯀꯥꯡꯂꯨꯞ ꯑꯣꯏꯕ ꯅꯠꯇ꯭ꯔꯒꯅ ꯂꯩꯀꯥꯏ ꯊꯕꯥꯛ ꯇꯧꯕꯗ꯫ ꯂꯩꯀꯥꯏꯒꯤ ꯃꯤ ꯑꯃ ꯁꯦꯡꯕ ꯃꯇꯦꯡ ꯌꯥꯎꯅꯕ ꯑꯃꯒꯤ ꯊꯧꯗꯣꯛ ꯑꯃ ꯍꯦꯛ ꯊꯣꯛꯄꯗ ꯃꯇꯦꯡ ꯌꯥꯎꯅꯕ ꯑꯗꯨꯃꯥꯏꯅ ꯄꯨꯟꯅ ꯄꯨꯟꯅ ꯍꯤꯡꯃꯤꯟꯅꯕꯒꯤ ꯆꯠꯅꯕꯤꯁꯦ ꯁꯤꯗꯒꯤ ꯂꯩꯔꯛ ꯂꯩꯔꯝꯕꯗꯒꯤ ꯃꯁꯤ ꯃꯤ ꯌꯥꯝ ꯇꯤꯟꯕ ꯑꯗꯨꯗꯒꯤꯗꯤ ꯀꯔꯤꯒꯨꯝꯕ ꯑꯃ ꯊꯣꯛꯄꯗ ꯃꯤ ꯍꯦꯛ ꯀꯩꯅꯣ ꯇꯧ ꯄꯨꯅꯕ ꯇꯤꯅꯕ ꯋꯥꯈꯜ ꯂꯧꯊ ꯆꯤꯟ ꯇꯥꯟꯅꯕ
ꯑꯣ ꯑꯣ ꯑꯗꯨꯒ ꯀꯩꯅꯣꯁꯦ ꯆꯥꯛꯀꯧꯕꯁꯦ ꯂꯍꯣꯡꯕ ꯂꯔ ꯆꯥꯛꯀꯧꯕꯁꯦ ꯍꯥꯏꯗꯤ ꯅꯨꯃꯤꯠ ꯀꯌꯥꯅꯤ ꯂꯩꯔꯒ ꯆꯥꯛꯀꯧꯋꯤ ꯑꯗꯒꯤꯗꯤ ꯆꯥꯛꯀꯧꯕꯁꯤꯅ ꯀꯃꯥꯏꯅ ꯍꯥꯏꯗꯤ ꯅꯨꯄꯤꯁꯤꯒꯤ ꯑꯄꯥꯝꯕ ꯆꯥꯛ ꯀꯧꯕꯁꯤꯗꯕꯨ ꯅꯨꯄꯤꯁꯤꯒꯤ ꯅꯤꯉꯣꯜꯁꯤꯒꯤ ꯑꯄꯥꯝꯕ ꯄꯤꯖꯗꯣꯏꯔꯥ ꯅꯠꯇ꯭ꯔꯒ ꯀꯃꯥꯏꯅ ꯍꯥꯏꯗꯤ ꯁꯤꯁꯨ ꯀꯃꯥꯏꯅ ꯇꯧꯕꯖꯥꯠꯅꯣ
ꯍꯣꯏ ꯆꯥꯛꯀꯧꯕꯁꯦ ꯑꯩꯈꯣꯏꯒꯤ ꯃꯩꯇꯩꯒꯤ ꯑꯣꯏꯅ ꯆꯠꯅꯕꯤꯗꯗꯤ ꯃꯉꯥꯅꯤ ꯆꯥꯛꯀꯧꯕꯅ ꯍꯥꯏꯅꯩꯀꯣ
ꯑꯥ
ꯑꯇꯧꯕꯗꯤ ꯃꯈꯜ ꯑꯅꯤꯗꯤ ꯂꯩ ꯆꯍꯤ ꯑꯃꯗ ꯃꯅꯤꯄꯨꯔꯗ ꯂꯩꯔꯤꯕ ꯅꯤꯡꯅꯤꯉꯣꯜꯁꯤꯡ ꯀꯣ ꯃꯇꯩ ꯀꯝꯃꯨꯅꯤꯇꯤꯒꯤ ꯑꯣꯏꯅ ꯐꯥꯝꯗꯒꯤ ꯆꯠꯈ꯭ꯔꯕ ꯃꯌꯨꯝ ꯁꯥꯒꯩ ꯅꯥꯇꯩꯒꯤ ꯑꯣꯟꯈ꯭ꯔꯕ ꯃꯆꯥꯁꯤꯡꯁꯦ ꯑꯃꯨꯛꯇꯪ ꯑꯣꯏꯔꯁꯨ ꯍꯔꯥꯎ ꯄꯌꯥꯅ ꯆꯥꯛ ꯀꯧꯕꯥ ꯐꯖꯅ ꯑꯔꯩ ꯂꯩꯇꯁꯤ ꯅꯠꯇꯅ ꯄꯥꯡꯊꯣꯛꯄꯗꯨꯅ ꯍꯤꯌꯥꯥꯡꯉꯩꯒꯤ ꯅꯤꯅꯤ ꯄꯥꯟ ꯅꯨꯃꯤꯠ ꯇ ꯆꯥꯛꯀꯧꯔꯦ ꯑꯗꯨꯒ ꯂꯨꯍꯣꯡꯕꯒꯤ ꯆꯠꯈꯤꯕꯗ ꯑꯊꯧꯕꯁꯤꯅ ꯀꯨꯏꯅ ꯂꯩꯖꯔꯝꯕ ꯃꯆꯥꯅꯨꯄꯤꯗꯣ ꯑꯗꯩꯩ ꯃꯥꯟꯅ ꯆꯥꯅꯤꯡꯕ ꯈꯣꯠꯅꯤꯡꯕ ꯇꯧꯗꯅ ꯆꯥꯔꯝꯕ ꯑꯗꯨꯗꯒꯤꯗꯤ ꯑꯋꯥ ꯑꯅꯥ ꯀꯌꯥ ꯑꯃ ꯇꯦꯡꯕꯥꯡꯃꯤꯟꯅꯔꯝꯃꯒ ꯍꯦꯛ ꯁꯥꯒꯩ ꯑꯃꯗ ꯑꯣꯟꯈꯤꯕꯗꯣ ꯑꯗꯨ ꯅꯨꯡꯉꯥꯏꯇꯕ ꯑꯣꯏꯅ ꯅꯆꯥꯅꯨꯄꯤꯁꯨ ꯅꯨꯡꯉꯥꯏꯅ ꯂꯩꯖꯅꯈꯤꯅꯕ ꯃꯒ ꯁꯕꯥꯠ ꯄꯤꯕ ꯑꯃꯗꯤ ꯁꯥꯒꯩ ꯅꯥꯇꯗꯨꯁꯨ ꯅꯨꯡꯁꯤꯅꯅ ꯂꯩꯅꯕ ꯍꯥꯏꯗꯅ ꯀꯧꯅꯕ ꯆꯥꯛꯀꯧꯕ ꯃꯈꯜ
ꯍ ꯍꯣꯏ ꯅꯪꯕꯨ ꯀꯩꯗꯧꯔꯝꯃꯤꯅꯣ ꯍꯧꯖꯤꯛꯄꯨ
ꯍꯧꯖꯤꯛꯁꯦ ꯁꯨꯝ ꯂꯩꯔꯝꯕꯅꯦ ꯍꯣꯠꯅꯔꯕꯣ ꯅꯥꯪꯕꯣ
ꯆꯥꯛꯊꯣꯛꯈꯤꯌꯦ ꯅꯪꯁꯨ ꯎ ꯇꯧꯔꯝꯃꯣ ꯑꯗꯨꯗꯤꯀꯣ
ꯍꯣꯏ ꯍꯣ ꯍꯣꯏ